ꯋꯥ ꯍꯦ ꯎꯝ ꯍꯥꯏꯔꯣ ꯍꯥꯏꯔꯣ
ꯀꯩꯅꯣ ꯀꯩꯅꯣ ꯍꯥꯏꯔꯣ ꯍꯥꯏꯗꯤ
ꯀꯩꯅꯣ ꯍꯥꯏꯔꯛꯑꯣ
ꯀꯩꯅꯣ ꯍꯥꯏꯔꯛꯑꯣ ꯍꯥꯏ ꯀꯩ ꯃꯔꯣꯝꯅꯣ ꯑꯩ ꯈꯪꯗꯦ ꯀꯩ ꯃꯔꯝꯗꯅꯣ ꯀꯔꯝꯕ ꯄꯥꯠꯇꯅꯣ
ꯍꯧꯖꯤꯛꯀꯤ ꯀ꯭ꯂꯥꯁ ꯅꯥꯏꯟ ꯀꯥꯔꯤꯀꯥꯟꯗ ꯀꯩꯗꯧꯋꯦꯕ
ꯀ꯭ꯂꯥꯁ ꯅꯥꯏꯟ ꯅꯜꯇꯦꯗ ꯀ꯭ꯂꯥꯁ ꯑꯦꯠꯇ ꯑꯃ ꯀ꯭ꯂꯥꯁ ꯑꯦꯠ ꯀꯩꯅꯣ ꯀꯣꯔꯣꯅꯥ ꯂꯩ ꯀꯣꯔꯣꯅꯥ ꯑꯥ ꯀꯣꯔꯣꯅꯥ ꯀ꯭ꯂꯥꯁ ꯑꯦꯛꯇ ꯂꯥꯛꯑꯦꯕ
ꯑꯥ
ꯀꯣꯔꯣꯅꯥꯗ ꯀꯩꯅꯣ ꯊꯥ ꯇꯔꯦꯠ ꯀꯣꯏꯅꯔꯝꯃꯦ
ꯑꯥ
ꯑꯗꯨꯒ ꯍꯦꯛ ꯀꯣꯔꯅꯥ ꯂꯣꯏꯕ ꯀ꯭ꯂꯥꯁ ꯅꯥꯏꯟ ꯀ꯭ꯂꯥꯁ ꯍꯠ ꯅꯥꯏꯟ ꯍꯦꯛ ꯊꯥꯕ ꯂꯣꯏꯕ ꯑꯗ ꯑꯗꯨꯒꯤ ꯑꯃ ꯑꯃꯨꯛ꯫ ꯀꯣꯏꯔꯦ ꯑꯁ ꯇꯨꯑꯦꯜꯐ ꯀ꯭ꯂꯥꯁ ꯇꯨꯋꯜꯞ ꯐꯥꯎ ꯑꯗꯨꯝ ꯀꯩꯅꯣ ꯇꯧꯔꯦ ꯑꯗꯨꯒ ꯀ꯭ꯂꯥꯁ ꯇꯨꯌꯦꯜꯞ ꯊꯥꯔꯝꯗꯥꯏꯗ ꯀ꯭ꯂꯥꯁ ꯀ꯭ꯂꯥꯁ ꯇꯨꯌꯦꯜꯐ ꯅꯠꯇꯦ ꯀ꯭ꯂꯥꯁ ꯇꯨꯌꯦꯜꯐ ꯀꯔꯤ꯫ ꯍꯥꯐ ꯌꯥꯔꯂꯤꯒꯨꯝꯕ ꯊꯥꯕꯗ ꯑꯗꯨꯗ ꯑꯃꯨꯛꯀ ꯇꯣꯡꯅꯔꯦ
ꯎꯝ
ꯂꯥꯁ ꯇꯨꯌꯦꯜꯐ ꯊꯥꯔꯝꯗꯥꯏꯗ ꯑꯃꯨꯛꯀ ꯀꯨꯏꯅ ꯍꯧꯔꯛꯑꯦ ꯑꯗꯨꯒ ꯑꯥ ꯀꯨꯝꯁꯤ ꯎꯝ ꯑꯁ ꯖꯅꯋꯥꯔꯤ ꯑꯥ ꯑꯗꯥꯏꯗ ꯑꯃꯨꯛꯀ ꯇꯣꯛꯅꯔꯦ
ꯑꯁ ꯅꯪꯒꯤꯁꯤꯗꯤ ꯑꯩꯗꯤꯀꯣ
ꯎꯝ
ꯎꯝ ꯀ꯭ꯂꯥꯁ ꯁꯤꯛꯁ ꯀꯥꯔꯤꯀꯥꯟꯗꯒꯤ ꯑꯗꯨꯝ ꯎꯝ ꯕꯣꯔꯗꯤꯡ ꯃꯛ ꯂꯩꯔꯛꯏꯗꯅꯀꯣ
ꯎꯝ
ꯑꯗꯨꯒ ꯀꯣꯔꯣꯅꯥ ꯂꯩꯕ ꯃꯇꯝꯗꯗꯤ
ꯈꯪꯉꯦꯕ ꯀꯣꯔꯔꯣꯅꯥꯗꯤ ꯀꯝꯄꯜꯁꯔꯤꯅꯤ
ꯈꯪꯕ꯭ꯔꯥ ꯑꯗꯨ ꯀꯣꯔꯣꯅꯗꯣ ꯌꯥꯝ ꯐꯠꯇꯦ ꯍꯥ ꯀꯣꯔꯣꯅꯥ ꯂꯩꯔꯝꯗ꯭ꯔꯗꯤꯀꯣ ꯑꯩꯁꯦ ꯅꯨꯄꯥ ꯁꯨꯡꯀꯣꯏ ꯀꯣꯏꯔꯝꯃꯣꯏꯕ
ꯁꯥꯁ ꯌꯥ ꯏꯆꯝ ꯆꯝꯕꯤꯔꯣ ꯆꯝꯐꯨꯠꯔꯣ
ꯍꯥꯏꯕꯗꯤꯀꯣ ꯀꯣꯏꯔꯣꯏ ꯑꯁꯦꯡꯕꯒꯤꯅꯦ ꯑꯩꯗꯣ ꯐꯣꯟ ꯄꯥꯏꯕꯁꯨ ꯍꯩꯇꯦ ꯑꯗꯣ ꯑꯣ ꯑꯗꯨꯒ ꯍꯣꯁꯇꯦꯜꯁꯨ ꯑꯗꯨꯝ ꯂꯩꯕꯅꯤꯅꯀꯣ ꯍꯣꯁꯇꯦꯜꯗꯗꯤ ꯅꯨꯄꯥꯒ ꯀꯅꯥꯝꯇ꯫ ꯀꯧꯅꯗꯦꯕ ꯑꯩꯗꯤ ꯁꯨꯡꯀꯧ ꯀꯧꯅꯔꯛꯇꯦꯕ
ꯌꯥꯡ ꯌꯝ ꯇꯥꯏ
ꯀꯔꯦ ꯀ꯭ꯂꯥꯁ ꯇꯨꯌꯦꯞ ꯀꯥꯔꯀꯥꯟꯗ ꯈꯇꯪ ꯀꯧꯅꯕꯅꯦꯕ ꯑꯗꯨꯁꯨ ꯎꯝ ꯀꯔꯤꯒꯤꯅꯣ ꯎꯝ ꯑꯣ ꯈꯥ ꯈꯔ ꯀꯩꯅꯣ ꯑꯦꯛꯖꯥꯝ ꯃꯇꯝꯗꯒꯨꯝꯕ ꯀ꯭ꯂꯥꯁ ꯏꯂꯦꯚꯦꯟ ꯇꯨꯌꯦꯜꯞ꯫ ꯇꯦꯟ ꯐꯥꯎꯗꯤ ꯃꯤ ꯀꯅꯥꯝꯇ ꯀꯧꯔꯛꯇꯦꯕ ꯅꯨꯄꯥꯗꯣ ꯑꯗꯣ ꯏꯂꯥꯚꯦꯟ ꯇꯨꯌꯞ ꯀꯥꯔꯀꯥꯟꯗꯗꯤ ꯅꯨꯄꯥ ꯑꯩꯒꯤ ꯃꯅꯤꯡꯗ ꯅꯨꯄꯥ ꯐꯝꯃꯦꯕꯀꯣ꯫ ꯑꯗꯨꯒ ꯑꯃꯨꯛ ꯑꯦꯛꯖꯥꯝ ꯃ꯫ ꯑꯗꯥꯏ ꯀꯧꯅꯕꯀꯣ ꯍꯥ ꯑꯗꯨ ꯇꯧꯋꯦ ꯑꯗꯣ ꯀ꯭ꯂꯥꯁ ꯅꯥꯏꯟ ꯀ꯭ꯂꯥꯁ ꯅꯥꯏꯟ ꯀꯥꯕ ꯍꯧꯔ ꯑꯩꯁꯨ ꯁꯤ ꯕꯤ ꯑꯦꯁꯤ ꯅꯦ ꯅꯪ ꯑꯣ ꯀ꯭ꯂꯥꯁ ꯅꯥꯏꯟ ꯀꯥꯕ ꯍꯧꯔꯛꯄꯗ꯫ ꯑ ꯀꯣꯏꯅꯕꯅꯦꯕꯀꯣ ꯑꯗꯨꯒ ꯇꯨ ꯊꯥꯎꯖꯟ ꯀꯌꯥꯅꯣ ꯍꯟꯗꯛ ꯇꯨ ꯊꯥꯎꯖꯟ ꯀꯌꯥꯅꯣ ꯑꯣ ꯇꯨ ꯊꯥꯎꯖꯟ ꯇ꯭ꯋꯦꯟꯇꯤ ꯐꯣꯔꯗꯔ ꯄ ꯇꯣꯛꯅꯕ ꯑꯗꯨꯁꯨ ꯀꯣ ꯑꯗꯨ ꯅꯨꯄꯥꯗꯣ ꯑꯅꯤꯅꯦ ꯑꯗꯨꯒ꯫ ꯑꯗꯨ ꯝꯇꯨꯡ ꯑꯃ ꯑꯃ ꯀꯣꯏꯔꯝꯃꯦ ꯑꯗꯨ ꯑꯃꯨꯛ ꯇꯣꯛꯅꯔꯦ
ꯑꯗꯨꯅ ꯀꯌꯥ ꯆꯍꯤ ꯀꯌꯥ
ꯆꯍꯤ ꯑꯃꯈꯛꯇꯪ
ꯎꯝ
ꯅꯝ ꯁꯥꯎꯅꯤꯡꯉꯦꯕꯀꯣ ꯑꯗꯣ ꯅꯨꯄꯥꯗꯣ ꯑꯩ ꯑꯩꯅ ꯍꯥꯟꯅ ꯀꯣꯏꯔꯝꯕꯗꯣ
ꯎꯝ
ꯈꯥꯪ ꯑꯗꯨꯗꯤꯀꯣ ꯎꯝ ꯍꯥꯏꯕꯗꯤ ꯑꯩꯒ ꯃꯥꯒ ꯑꯩꯁꯨ ꯐꯣꯟ ꯄꯥꯏꯗꯕꯅꯤꯅ ꯀꯣ ꯑꯩꯁꯨ ꯐꯤꯟ ꯌꯥꯝ ꯄꯥꯛ ꯄꯥꯏꯗꯕꯅꯤꯅ ꯃꯥꯗꯤ ꯑꯗꯨꯝ ꯑꯇꯣꯞꯄ ꯅꯨꯄꯤꯒ ꯑꯗꯨꯝ ꯀꯣꯏꯔꯒ ꯑꯗꯨꯝ ꯂꯩꯕꯖꯥꯅꯤꯗꯅ
ꯎꯝ
ꯑꯩ ꯁꯨꯝ ꯈꯪ ꯈꯪꯗꯕ ꯍꯥ ꯍꯥꯍꯥ ꯅꯨꯄꯤ ꯌꯥꯝꯃꯤꯍꯦ ꯃꯥꯅ ꯀꯣꯏꯔꯝꯕꯗꯣ ꯑꯩꯗꯤ ꯈꯪꯗꯦꯕꯀꯣ ꯑꯗꯨꯒ ꯑꯗꯨꯒ ꯍꯟꯗꯛ ꯈꯛꯇ ꯍꯟꯗꯛ ꯈꯛꯇ ꯁꯨꯛ ꯈꯪꯉꯦ ꯑꯩꯈꯣꯏ ꯏꯌꯥꯝꯕꯅ ꯑꯣ ꯑꯗꯨ ꯅꯨꯄꯤꯁꯨ ꯀꯣꯏꯔꯝꯕꯅꯦ ꯍꯥꯏꯌꯦꯕ ꯑꯗ꯫ ꯑꯥ ꯑꯩꯗꯤ ꯈꯪꯗꯦꯅ ꯍꯥꯏꯌꯦ ꯑꯗꯨ ꯑꯁ ꯅꯪꯁꯦ ꯌꯥꯝ ꯄꯪꯉꯦ ꯍꯥꯏꯌꯦ꯫ ꯑꯩꯉꯣꯟꯗꯀꯣ
ꯑꯩꯕꯨꯗꯤ ꯈꯪꯗꯦ ꯑꯁ ꯅꯪꯈꯠꯇ ꯅꯠꯇꯦ ꯑꯩ ꯐꯥꯎ ꯄꯪꯉꯤ ꯑꯗꯨꯔꯣꯝꯅꯗꯤ ꯑꯩ ꯊꯥꯖꯃꯟꯕꯒꯤꯅꯤꯗ ꯄꯪꯕ ꯍꯥꯏꯕ ꯅꯠꯇꯦꯗ ꯊ
ꯑꯩꯁꯨꯀꯣ ꯃꯤ ꯌꯥꯝ ꯈꯪꯗꯦ ꯢꯁ ꯃꯤ ꯌꯥꯝ ꯊꯥꯖꯒꯜꯂꯦꯕꯀꯣ ꯑꯩꯁꯨꯀꯣ ꯍꯦꯛ ꯍꯥꯏꯔꯒꯀꯣ ꯑꯧ ꯍꯥꯏꯔꯒ ꯑꯗꯨꯝ
ꯀ꯭ꯂꯥꯁ ꯇꯨꯌꯦꯦꯜꯐ ꯂꯣꯏꯗ꯭ꯔꯤꯉꯩꯗ ꯑꯃꯨꯛ ꯀꯩꯅꯣ ꯇꯧꯕꯁꯤꯁꯨ ꯑꯦ ꯀ꯭ꯂꯥꯁ ꯇꯨꯋꯦꯜꯐ ꯂꯣꯏꯔꯒ ꯑꯗꯨ ꯍꯦꯛ ꯍꯧꯕꯗꯣ ꯊꯥ ꯑꯃ ꯑꯅꯤꯗꯤ ꯃꯥꯁꯦ ꯑꯩꯉꯣꯟꯗ ꯀꯩꯅꯣ ꯇꯧꯕ ꯃꯥꯜꯂꯦꯕ ꯁꯤꯔ ꯁꯤ ꯂꯧꯕꯗꫭ ꯃꯥꯜꯂꯦꯕ
ꯃꯥꯜꯂꯦꯕ
ꯅꯨꯄꯥ ꯑꯇꯣꯛꯄꯒ ꯑꯗꯨꯝ ꯀꯣꯜ ꯇꯧꯔ ꯂꯩ ꯑꯗꯨꯗꯤ ꯑꯩꯁꯨ ꯌꯥꯝ ꯄꯥꯛ ꯀꯩꯅꯣ ꯇꯧꯗꯦꯕ ꯁꯤꯔ꯭ꯁꯁꯨ ꯂꯧꯕꯤꯗ꯭ꯔꯦꯕ ꯑꯗꯨꯕꯨ ꯍꯦꯛ ꯇꯣꯛꯄꯒ ꯊꯥ ꯑꯅꯤ ꯑꯍꯨꯝꯇꯪ ꯉꯥꯏꯔꯤꯕ ꯀꯩꯅꯣꯝꯒ ꯀꯩꯅꯣ ꯆꯪꯕꯗꯨ ꯑꯗꯨꯒꯤ ꯌꯥꯝꯄꯥꯛ ꯐꯣꯀ꯭ꯁ ꯇꯧꯕꯤꯗ꯭ꯔꯦꯕ ꯑꯗꯨꯒ ꯊꯥ ꯑꯅꯤ ꯑꯅꯤ ꯑꯍꯨꯝ ꯑꯗꯨꯝ ꯍꯦꯜꯂꯦ ꯈꯤꯇꯪ ꯀꯩꯅꯣ ꯇꯧꯕ ꯇꯧꯕ ꯍꯧꯔꯦ ꯑꯗꯨꯒ ꯆꯍꯤ ꯑꯃ ꯍꯦꯛ ꯍꯦꯟꯒꯂꯞ ꯍꯦ ꯍꯦꯜꯂꯦꯕ ꯀꯩꯅꯣ ꯑꯔꯥꯎꯟ ꯖꯨꯟ ꯑꯗꯨꯋꯥꯏꯗ ꯑꯣꯏꯔꯝꯅꯤꯕꯀꫭ ꯃꯥ ꯅꯨꯨꯄꯥ ꯑꯃꯒ ꯀꯩꯅꯣ ꯈꯪꯅꯕ ꯑꯗꯨ ꯑꯃꯨꯛꯀ ꯈꯪꯅꯔꯝꯃꯦ ꯑꯩꯗꯁꯨ ꯃꯥꯕꯨ ꯇꯥꯔꯛꯀꯦ ꯐꯦꯁ ꯇꯨ ꯐꯦꯁ ꯐꯥꯔꯦꯕ ꯑꯗꯨ ꯑꯗꯨ ꯅꯨꯄꯥꯗꯨꯒ ꯑ ꯐꯥꯔ ꯀꯩꯅꯣꯝ ꯆꯨꯝꯅ ꯃꯃꯥꯟꯅꯕꯅꯦ ꯍꯥꯏꯔꯛꯑꯦ ꯑꯩꯁꯨ ꯄꯪꯕꯗꯨ ꯑꯃꯨꯛꯀ ꯊꯥꯖꯔꯦ ꯑꯗꯨꯗꯩꯗꯤ ꯗꯤꯁ ꯗꯤꯁ ꯌꯔ ꯀꯩꯅꯣ ꯖ ꯖꯅꯥꯋꯥꯔꯤ ꯑꯗꯥꯏꯁꯨ ꯑꯗꯨ ꯅꯨꯄꯥ ꯅꯍꯥꯟꯒꯤ ꯐꯥꯕ ꯅꯨꯄꯥꯗ ꯑꯃꯨꯛꯀ ꯂꯩꯔꯝꯃꯦ
ꯑꯣ
ꯀꯣꯜ ꯇꯧꯔ ꯂꯩꯔꯝꯃꯦ ꯑꯩ ꯑꯩꯅ ꯃꯥꯏ ꯐꯣꯟ ꯆꯦꯛ ꯇꯧꯕꯅꯦꯕ ꯐꯣꯟ ꯆꯦꯛ ꯇꯧꯔꯒ ꯀꯣꯜ ꯇꯧꯔ ꯂꯩꯔꯝꯃꯦ ꯑꯗꯨꯗꯩꯗꯤ ꯀꯩ ꯀꯩꯅꯣ ꯍꯥꯏꯔꯒ ꯆꯨꯝꯅ ꯀꯩꯅꯣ ꯃꯣꯏ ꯀꯣꯂꯦꯁ ꯆꯞ ꯃꯥꯟꯅꯩꯕ ꯀꯩꯅꯣꯗꯅꯦꯕ ꯈꯨꯟ ꯈꯨꯟꯗ ꯂꯩꯕ ꯀꯣꯂꯦꯁꯇꯣ ꯑꯗꯨꯗ ꯆꯠꯃꯤꯟꯅꯕ ꯑꯗꯨꯒꯤ ꯄ꯭ꯔꯣꯖꯦꯛꯁꯨ ꯇꯧꯕꯅꯦ ꯑꯗꯥ ꯑꯗꯥꯅꯦ ꯍꯥꯏꯔꯦꯕ ꯑꯗꯨꯁꯨ ꯃꯦꯁꯦꯁ ꯌꯦꯡꯉꯒ ꯃꯣꯏ ꯑꯅꯤꯒꯤ ꯃꯦꯁꯦꯁ ꯌꯦꯡꯕꯗ ꯗꯥꯥꯏꯔꯦꯛ ꯈꯪꯕꯉꯝꯃꯦ
ꯑꯣ ꯅꯪ ꯅꯪꯒꯤꯁꯦ ꯅꯣꯏ ꯈꯨꯟꯒꯤꯔꯣ
ꯈꯨꯟꯒꯤ ꯅꯠꯇꯦ ꯑꯩꯈꯣꯏ ꯈꯨꯟꯒꯤ ꯅꯠꯇꯦ ꯑꯩꯈꯣꯏ ꯃꯅꯥꯛꯇ ꯕꯖꯥꯔ ꯃꯅꯥꯛꯀꯤꯗꯣ
ꯑꯣ ꯈꯪꯉꯦ ꯈꯪꯉꯦ
ꯍꯦꯛ ꯊꯣꯡ ꯂꯥꯜꯂꯒ ꯂꯩꯕꯗꯣ ꯑꯗꯨꯔꯣꯝꯒꯤ ꯀꯣꯏꯒꯅꯨꯗꯤ ꯍꯥꯏꯕꯅꯤ ꯑꯗꯥꯏꯗꯨ ꯑꯗꯨ ꯂꯣꯝꯒꯤ ꯅꯨꯄꯤꯁꯤꯡꯁꯦ ꯑꯗꯨꯕꯨ ꯏꯆꯝ ꯆꯝꯖꯕ ꯄꯪꯖꯕ ꯑꯩ
ꯃꯤꯔꯥꯏꯕꯤꯔꯦ
ꯎꯝ ꯑꯗꯨꯅ ꯑꯩꯗꯤ ꯍꯥꯏ ꯍꯥꯏꯔꯤꯗꯨꯅꯤ ꯑꯩ ꯊꯥꯖꯕ ꯉꯝꯗꯦ ꯍꯥꯏꯖꯦ ꯑꯗꯨꯅꯤ
ꯑꯩꯒꯤꯗꯤꯀꯣ ꯑꯗꯨ ꯑꯩꯁꯨꯅꯦ ꯑꯩꯁꯨ ꯑꯗꯨꯝ ꯊꯥꯖꯕꯒꯤꯀꯣ ꯃꯥ ꯑꯗꯨꯅꯦ ꯑꯗꯨꯅꯦ ꯍꯥꯏꯔ ꯅꯨꯄꯤ ꯑꯇꯣꯞꯄ ꯑꯗꯨꯝ ꯋꯥꯔꯤ ꯁꯥꯅ ꯑꯗꯨꯅꯤ ꯍꯥꯏꯔꯦ ꯑꯩ ꯑꯗꯨꯝ ꯐꯅ ꯈꯟꯗꯣꯛꯄꯗꯣ ꯑꯗꯣ ꯐꯣꯟꯁꯨ ꯄꯥꯏꯗꯕꯒꯤꯀꯣ ꯑꯗꯨ ꯑꯗꯨꯒ
ꯆꯞ ꯃꯥꯟꯅꯩꯗ ꯑꯗꯨꯗꯤ ꯑꯩꯁꯨ ꯐꯣꯟ ꯄꯥꯏꯕ ꯀꯨꯏꯗ꯭ꯔꯤꯕ ꯀ꯭ꯂꯥꯁ ꯇꯨꯌꯦꯞ ꯂꯣꯏꯗ꯭ꯔꯤ ꯐꯥꯎ ꯐꯣꯟ ꯄꯥꯏꯗꯦꯕ
ꯑꯩꯁꯨ ꯄꯥꯏꯗꯦ
ꯑꯗꯨꯒꯤ
ꯇꯨꯌꯦꯞ ꯂꯣꯏ ꯇꯨꯌꯦꯞ ꯂꯣꯏꯔꯒ ꯑꯩ ꯑꯃꯨꯛ ꯍꯣꯁꯇꯦꯜ ꯂꯩꯌꯦꯕꯀꯣ ꯍꯣꯁꯇꯦꯜ ꯂꯩꯔꯦ ꯑꯗꯨ ꯍꯣꯁꯇꯦꯜꯗꯨ ꯐꯣꯟ ꯑꯃꯨꯛ ꯄꯥꯏꯍꯟꯗꯕ ꯅꯨꯡꯊꯤꯟꯗ ꯈꯛꯇꯪ ꯄꯥꯏꯍꯟꯕ
ꯎꯝ ꯄꯥꯏ ꯂꯩ ꯏꯇꯦ
ꯑꯗꯨꯒ ꯑꯗꯨ ꯅꯨꯄꯥꯗꯣ ꯑꯩꯅ ꯍꯥꯟꯅ ꯀꯣꯏꯅꯔꯝꯕ ꯅꯨꯄꯥꯗꯣ ꯔ
ꯇꯥꯏꯅ
ꯑꯩꯅ ꯍꯥꯟꯅ ꯀꯣꯏꯅꯔꯝꯕ ꯅꯨꯄꯥꯗꯣ ꯑꯩꯒ ꯑꯃꯨꯛ ꯀꯣꯏꯅꯕ ꯅꯨꯄꯥ ꯑꯗꯨꯒꯒ ꯏꯕꯥꯅꯤ ꯀꯣꯏꯅꯔꯤꯒꯦ ꯀꯥꯏꯅ ꯑꯃꯨꯛ ꯃꯥꯅ ꯈꯨꯠ ꯑꯃꯨꯛ ꯂꯥꯝꯖꯜꯂꯛꯄ
ꯑꯥ
ꯑꯗꯨꯗꯒꯤ ꯑꯃꯨꯛ ꯇꯧꯅꯔꯕ ꯃꯥꯁꯦ ꯄꯨꯔꯥ ꯑꯗꯨ ꯅꯨꯄꯥꯗꯣ ꯅꯣꯏ ꯑꯩꯒ ꯑꯩꯒ ꯍꯥꯟꯅ ꯈꯪꯅꯕꯗꯣ ꯑꯗꯨꯗꯤꯀꯣ ꯅꯣꯏꯒꯤ ꯈꯨꯟꯒꯤ ꯅꯨꯄꯤꯒ ꯀꯣꯏꯅꯕꯅꯦꯕ ꯍꯟꯗꯛꯁꯦ
ꯊꯟꯗ
ꯎꯝ
ꯀꯩꯅꯣ ꯑꯗꯨ ꯅꯨꯄꯥꯂ ꯀꯩ ꯂꯝꯒꯤꯅꯣ ꯀꯗꯥꯏꯋꯥꯏꯗꯏꯩꯅꯣ
ꯑꯩꯈꯣꯏ ꯑꯩꯈꯣꯏ ꯈꯨꯟꯊꯪꯅꯕ
ꯅꯣꯏ ꯈꯨꯟ ꯊꯪꯅꯕ
ꯎꯝ ꯑꯩꯈꯣꯏ ꯈꯨꯟꯗꯤ ꯁꯨꯔꯣꯡ ꯃꯇꯥꯏꯅꯤꯗꯅ
ꯑꯥ
ꯝ ꯃꯣꯏꯒꯤ ꯈꯨꯟꯗꯨꯅ ꯃꯅꯨꯡꯗ
ꯑꯆꯥ ꯌꯥꯝ ꯅꯥꯑꯦꯅ
ꯍꯣꯏ ꯉꯥꯛꯑꯦ
ꯅꯪ ꯁꯤ ꯌꯥꯝ ꯛꯅ ꯆꯠꯅꯤꯡꯕ ꯋꯥꯔꯣ
ꯈꯪꯗꯦ ꯃꯤꯗꯨꯀꯣ ꯑꯩꯗꯣ ꯑꯉꯥꯡ ꯑꯣꯏꯔꯤꯀꯥꯟꯗ ꯌꯨꯝ ꯌꯥꯝ ꯅꯤꯡꯁꯤꯡꯉꯦꯕꯀꯣ ꯀ ꯌꯨꯝ ꯑꯗꯨꯝ ꯏꯤꯟꯖꯥꯡ ꯑꯗꯨꯝ ꯀꯞꯄꯗꯣ ꯈꯪꯕ꯭ꯔꯥ ꯑꯗꯨ ꯇꯧꯋꯦꯕꯀꯣ ꯑꯩꯗꯤ ꯌꯨꯝꯗꯒꯤ ꯂꯥꯞꯅ ꯂꯩꯕꯗꯣ ꯁꯨꯡꯂꯩ ꯍꯩꯅꯗꯦ ꯑꯗꯣ ꯍꯟꯗꯛꯇꯤ ꯈꯟꯗ꯭ꯔꯦꯗꯣ
ꯑꯍꯥꯟ ꯑꯣꯏꯔꯛꯑꯦ ꯍꯥꯏ ꯌꯥꯠꯇ꯭ꯔꯣ
ꯎꯝ
ꯐꯔꯦꯅꯦ
ꯑꯗꯨꯝ ꯅꯨꯄꯤꯗ ꯁꯟꯗꯦꯁꯀꯨ ꯑꯣꯖꯥ ꯑꯣꯏꯕꯅꯦ ꯅꯣꯏꯒꯤꯗ
ꯐꯔꯦ ꯐꯔꯦ
ꯑꯩꯗꯤꯒꯣ ꯃꯕꯥꯅꯤ ꯀꯨꯏꯅꯕꯗꯣ ꯀꯔꯤꯁꯨ ꯍꯥꯏꯗꯕꯅꯦꯕꯀꯣ ꯀꯔꯤꯁꯨ ꯈꯨꯠꯠ ꯂꯥꯝꯖꯟꯕ ꯈꯣꯠꯄ ꯑꯗꯨꯒꯨꯝꯕ ꯃꯥꯅ ꯑꯩꯉꯣꯟꯗ ꯇꯧꯔꯛꯄꯈꯩꯗꯣ ꯑꯝꯇ ꯍꯥꯏꯗꯕꯅꯦꯕ ꯑꯗꯨꯒꯗꯤ ꯃꯕꯨꯛ ꯐꯠꯇꯕꯗꯣ ꯃꯥꯕꯨ ꯅꯨꯡꯁꯤ ꯃꯥꯕꯨ ꯀꯣꯏꯅꯔꯁꯨ ꯑꯩꯕꯨ ꯅꯤꯡꯁꯤꯡꯉꯦ ꯑꯁꯤꯕꯨ ꯀꯔꯤꯅꯣ ꯍꯥꯏꯕꯅꯤꯗ
ꯎ
ꯈꯪꯗ꯭ꯔꯦ
ꯌꯥꯒ
ꯁꯝ ꯃꯁꯥ ꯃꯁꯥꯅ ꯑꯗꯨꯝ ꯇꯧꯔꯛꯑꯗꯤ ꯃꯁꯥꯗ ꯑꯃꯨꯛ ꯐꯪꯒꯅꯤꯀꯣ
ꯑꯗꯨꯅꯤ
ꯑꯁꯅꯄꯥꯒ ꯀꯣꯏꯅꯤꯡꯗ꯭ꯔꯦꯗ ꯈꯤꯔꯦꯗ
ꯑꯩ ꯁꯤꯅꯦ ꯀꯣꯏꯅꯤꯡꯗ꯭ꯔꯦ ꯤꯗ꯭ꯔꯦ
ꯋꯥꯕꯅꯦꯀꯣ
ꯋꯥꯥꯏ ꯋꯥꯏ ꯅꯪ ꯈꯪꯗꯕꯩ ꯋꯥꯅꯤ
ꯑꯩꯁꯨ ꯌꯥꯝ ꯋꯥꯏꯑꯦ
ꯂꯥꯁ ꯏꯌꯥꯔ ꯃꯄꯥꯟ ꯑꯃ ꯆꯠꯂꯦ ꯈꯪꯉꯦꯗꯅ ꯄꯜ ꯑꯃ ꯆꯠꯅꯦꯅꯀꯣ ꯇꯧꯐꯝꯁꯨ ꯈꯪꯗꯕ ꯑꯁ ꯅꯨꯡꯉꯥꯏꯁꯨ ꯅꯨꯡꯉꯥꯏꯇꯕ ꯌꯥꯗ꯭ꯔꯤ
ꯌꯨꯝꯗ ꯂꯩꯔꯛꯑꯃ ꯎꯟꯅꯅꯕ ꯌꯥꯕꯀꯣ
ꯎꯝ ꯎꯝ ꯎꯝ ꯑꯗꯨꯝ ꯁꯦꯝꯦꯡꯗꯣꯛꯄ ꯌꯥꯕ
ꯑꯩ ꯅꯨ ꯄ ꯊꯥꯖꯗ꯭ꯔꯦꯗꯣ
ꯑꯗꯨ ꯑꯗꯨꯅ
ꯎꯝ ꯍꯥꯏꯗꯤ ꯃꯤꯈꯩꯗꯣ ꯐꯖꯅ ꯀꯣꯏꯅꯔꯗꯤꯀꯣ ꯐꯖꯅ ꯀꯣꯏꯅꯧ ꯍꯥꯏꯕ ꯅꯤꯗ ꯑꯗꯨꯁꯨ ꯅꯠꯇꯦ ꯃꯤꯠ ꯌꯥꯝ ꯌꯥꯝꯃꯦ ꯑꯣꯏ
ꯃꯣꯏꯅ ꯁꯣꯏꯕꯗꯦ ꯑꯩꯈꯣꯏꯅ ꯁꯣꯏꯕꯩꯅꯤ ꯑꯗꯨꯗꯤ
ꯍꯥꯏꯗꯤꯀꯣ ꯑꯩꯗꯤꯒꯣ ꯅꯨꯄꯥꯁꯨ ꯌꯥꯝ ꯀꯣꯏꯅꯤꯡꯗꯕ ꯑꯗꯨꯝ ꯀꯣꯏꯕꯗꯣ ꯑꯃ ꯇꯪ ꯀꯣꯏꯒꯦꯔꯥꯅ ꯀꯣꯏꯕꯗꯣ ꯑꯗꯨꯝ ꯀꯣꯏꯅꯤꯡꯉꯦꯕ
ꯑꯥꯏꯁꯨꯃꯤꯗꯤ
ꯌꯥꯝꯅ ꯀꯣꯏꯕꯗꯣ ꯑꯩꯈꯣꯏꯅ ꯌꯥꯝꯅ ꯀꯣꯏꯕꯗꯣ ꯃꯤꯠ ꯌꯥꯝꯕ ꯇꯥꯍꯜꯂꯦꯕ ꯍꯥꯏꯗꯤ ꯑꯗꯨ ꯇꯟꯕꯀꯣ
ꯃꯣꯏꯅꯪ ꯋꯥꯡꯉꯅꯤꯗ
ꯆꯦꯜꯂꯅꯤ ꯍꯌꯦꯡ ꯍꯌꯦꯡꯍꯟꯁꯦ ꯊꯥ ꯑꯃ ꯊꯥ ꯑꯃ ꯂꯩꯔꯒ ꯆꯦꯜꯂꯅꯤ ꯍꯥꯏꯔ ꯀꯥꯟꯗ ꯀꯣꯏꯕꯅ ꯐꯕꯖꯥꯠꯅꯤ
ꯌꯦꯟ ꯃꯟꯣ
ꯀꯨꯏꯅ ꯀꯨꯏꯅ ꯑꯃꯨꯛ ꯇꯣꯡꯅ ꯑꯃꯨꯛ ꯅꯨꯡꯉꯥꯏꯇ ꯑꯃꯨꯛ ꯂꯩ
ꯅꯪꯒꯤꯁꯤꯦ ꯑꯁ ꯀꯩꯅꯣꯝꯃꯗꯤ ꯋꯥꯠꯄꯝꯗꯦ
ꯑ
ꯑꯁꯦꯡ ꯑꯣꯏꯅ ꯀꯩꯅꯣ
ꯀꯗꯥꯔꯤ ꯉꯁꯤ ꯈꯟꯅꯔꯒ ꯍꯌꯦꯡ ꯆꯠꯀꯦ ꯍꯥꯏꯔꯣ ꯅꯪꯒꯤꯁꯦ
ꯑꯁ ꯑꯁ ꯇꯧꯕꯅ ꯐꯗꯧ ꯃꯥꯜꯂꯦ ꯊꯨꯡꯅꯅꯤꯡꯉꯗꯤ ꯁꯨꯃꯥꯏꯅ ꯇꯧꯅꯦ
ꯌꯥꯔꯣꯏꯗꯤ ꯑꯗꯨꯗꯤ ꯀꯇꯥꯔꯗꯤ ꯐꯥꯎꯔ ꯐꯠꯇꯕ꯭ꯔ ꯐꯠꯇꯕ꯭ꯔꯥꯁꯨ ꯈꯪꯗꯦ ꯆꯠꯂꯒ
ꯑ
ꯎꯝ
ꯍꯥꯏꯗꯤꯀꯣ ꯀꯣꯏꯅꯗ꯭ꯔꯤꯀꯥꯟꯗ